ꯇꯥꯔꯔꯕꯣ
ꯑꯗꯨ ꯇꯥꯥꯔꯦ
ꯎꯝ
ꯎꯝ
ꯀꯩꯝ ꯆꯠꯊꯣꯛꯇꯧ ꯂꯩꯇꯕ꯭ꯔꯥ
ꯆꯊꯣꯛꯇꯧ ꯀꯩꯝ ꯂꯩꯇꯦ
ꯎꯝ ꯃꯣꯏ ꯉꯁꯥꯏ ꯀꯥ ꯌꯥꯏꯃ ꯐꯣꯟ ꯇꯧꯔꯛꯑꯃꯤꯅꯦ ꯃꯣꯏ ꯊꯖꯃꯥꯕꯤꯗꯣ
ꯅꯪ ꯑꯃꯨꯛ ꯀꯣꯟꯕꯦꯛ ꯇꯧꯈ꯭ꯔꯕ
ꯇꯧꯈ꯭ꯔꯕꯅꯦ ꯁꯦꯂꯦꯛꯁꯟ ꯊꯣꯛꯄꯗ ꯌꯥꯎꯗ꯭ꯔꯦ ꯈꯣꯠꯇ꯭ꯔꯦ ꯑꯝꯇ ꯀꯃꯥꯏꯅ ꯇꯧꯗꯣꯏꯅꯣ ꯍꯥꯏꯅ ꯍꯌꯦꯡꯒꯨꯝꯕ ꯍꯪꯅꯔꯒ ꯍꯥꯏꯔꯛꯀꯦ ꯍꯥꯏꯈꯤꯝꯅꯤ
ꯑꯣ ꯃꯥꯅꯗꯤ ꯑꯩꯉꯣꯟꯗ ꯐꯣꯟ ꯇꯧꯔꯛꯑꯝꯃꯦ ꯅꯪ ꯐꯣꯟ ꯄꯥꯏꯔꯛꯇꯦ ꯑꯩ ꯅꯣꯏꯗ ꯂꯥꯛꯀꯦ ꯆꯥꯛꯆꯥ ꯇꯣꯛꯑꯒ ꯀꯥꯏꯅ ꯇꯧꯔꯛꯑꯦ
ꯀꯩꯅꯣ ꯇꯧꯕꯩꯅꯦꯕ ꯑꯩꯅꯅꯦ ꯐꯣꯟꯗꯣ ꯈꯪꯗꯕꯅꯤꯅ ꯄꯥꯏꯈꯠꯄꯗꯣ ꯇꯟꯕ
ꯑꯦꯖꯨ ꯃꯤꯁꯀꯣꯜ ꯂꯩꯔꯝꯃꯦ ꯀꯣꯛ ꯀꯅꯥꯅꯣꯁꯨ ꯈꯪꯗꯦ ꯑꯃꯨꯛꯀ ꯇꯧꯔꯛꯑꯀꯥꯟꯗꯟ ꯑꯣꯏ ꯂꯩꯔꯝꯃꯦ ꯅꯪ ꯃꯥ ꯀꯩ ꯃꯅꯤꯄꯨꯔꯤ ꯂꯧꯒꯦ ꯍꯥꯏꯕ꯭ꯔꯣ ꯀꯩ ꯂꯧꯒꯦ ꯍꯥꯏꯒꯦ
ꯖꯨꯂꯣꯖꯤ ꯍꯥꯏꯌꯦ ꯑꯗꯣ ꯍꯪꯅꯗ꯭ꯔꯗꯤ ꯈꯪ ꯄꯣꯟꯇꯦꯗ
ꯎꯝ
ꯍꯪꯅꯔꯒ ꯑꯩꯈꯣꯏꯅ ꯂꯦꯞꯄ ꯉꯝꯃꯣꯏꯕ ꯑꯗꯨꯒ ꯉꯜꯂꯒꯗꯤ ꯊꯦꯡꯉꯒꯕꯨ ꯍꯥꯏꯕ ꯉꯝꯕ ꯋꯥꯅꯤ ꯑꯗꯨ ꯌꯦꯡ ꯇꯥꯔꯦꯅ ꯌꯥꯕ꯭ꯔꯥ ꯌꯥꯗꯕ꯭ꯔꯥꯗꯣ ꯈꯣꯏ ꯕꯤꯟꯗꯤꯌꯥ ꯀꯩꯗꯧꯔꯤꯒꯦ
ꯃꯥ ꯍꯌꯦꯡ ꯑꯦꯛꯖꯥꯝꯅꯤꯅ ꯂꯥꯏꯔꯤꯛ
ꯍꯌꯦꯡꯗꯩ ꯑꯦꯛꯖꯥꯝ ꯍꯧ ꯨꯗꯣꯏꯔꯣ ꯃꯥꯏꯖꯦ
ꯃꯥꯏꯒꯤ ꯃꯥꯏ ꯄ꯭ꯔꯤ ꯀꯩꯅꯣꯝ ꯍꯥꯏꯕꯅꯤ ꯑꯗꯨ ꯑꯣꯏꯔꯝꯒꯅꯤ ꯈꯪꯗꯦ
ꯁ꯭ꯀꯨꯜ ꯀꯣꯂꯦꯖꯅ ꯂꯧꯖꯕꯗꯣ
ꯍ ꯍꯣ ꯍꯣꯏ ꯑꯗꯨꯗꯣ
ꯑꯗꯣ ꯀꯥꯅꯟ ꯗꯦꯕꯤꯗ ꯕꯦꯏꯠ ꯇꯧꯕꯒꯤ ꯇꯈꯦꯜ ꯂꯩꯕꯥꯛ ꯂꯩꯒ ꯏꯪꯉꯦꯜ ꯂꯩꯒ ꯁꯥꯔꯛꯑꯣ ꯍꯥꯏꯅꯦ
ꯑꯦ ꯅꯪ ꯅꯪ ꯁꯥꯗꯣꯏꯔꯣ
ꯁꯥꯗꯣꯏꯅꯦ ꯉꯁꯤ ꯁꯥꯕꯤꯒꯦ ꯇꯧꯕꯅꯦ
ꯑꯣ ꯏꯃꯥꯟꯅꯕꯤ ꯑꯃꯒꯤ ꯀꯩꯅꯣ ꯀꯩꯅꯣ ꯁꯥꯕ ꯊꯥꯒꯠꯂꯛꯄ ꯊꯦꯡꯅꯩꯅꯦ ꯍꯤꯌꯥꯡ ꯍꯤꯔꯦꯟꯒꯤ ꯁꯥꯕꯒꯤ
ꯎꯝ
ꯏꯉꯦꯂꯩꯗꯤ ꯀꯩ ꯃꯆꯨꯅꯣ ꯑꯉꯥꯡꯕ꯭ꯔꯣ
ꯑꯉꯥꯡꯕ ꯇꯈꯦꯜꯂꯩꯒꯨꯝꯕꯅꯤꯗ ꯉꯥꯡꯅ ꯁꯥꯔꯅꯤ ꯆꯞ ꯃꯥꯟꯅꯩ ꯑꯗꯨꯏ ꯄꯤꯁ ꯑꯃꯃꯝ ꯃꯆꯨꯒꯗꯤ ꯁꯪꯗ꯭ꯔꯤꯗ ꯑꯩ ꯉꯁꯤ ꯁꯪꯒꯦ ꯇꯧꯕꯅꯤ ꯂꯩꯁꯨ ꯈꯔ ꯁꯥꯗꯧ ꯂꯩꯕꯅꯤ ꯉꯁꯤꯁꯦ
ꯅꯪ ꯑꯃ ꯏꯆꯤ ꯃꯅꯥꯛꯁꯤꯒꯤ ꯁꯦꯝꯖꯟꯕꯤꯌꯣꯗꯣ ꯑꯗꯨ ꯄꯤꯈ꯭ꯔꯕꯣ
ꯁꯪꯖꯟꯕ ꯅꯠ ꯇꯦꯗ ꯇꯦꯛꯊꯕꯗꯣ ꯁꯦꯝꯀꯠꯄ ꯈꯛꯇꯅꯤ ꯂꯣꯏꯔꯕꯅꯦ ꯑꯩ ꯌꯨꯝ ꯂꯥꯛꯄꯗ ꯄꯨꯕꯤꯔꯛꯀꯦ ꯍꯥꯏꯕꯅꯤ ꯕꯥꯕꯤꯅꯤꯒ ꯊꯦꯡꯅꯔꯁꯨ ꯄꯤꯕꯗꯣ ꯍꯦꯛꯇ ꯀꯥꯎꯋꯦꯕ ꯗꯨꯕꯥꯞꯇꯨ ꯑꯣꯏꯔꯨꯗꯦꯕ ꯑꯗꯨ ꯃꯆꯥꯒꯤ ꯑꯍꯥꯥꯟꯕ ꯕꯣꯔꯗꯤꯡꯗ ꯆꯠꯄꯗꯣ ꯌꯥꯎꯒꯗꯕꯅꯤ ꯀꯥꯏꯗꯤ ꯍꯥꯏꯕꯅꯦ
ꯕꯦꯝꯃꯒꯤ ꯑꯦꯀꯥꯎꯟ ꯍꯥꯡꯕꯒꯤ ꯈꯣꯠꯄꯒꯤ ꯒꯥꯥꯏ ꯃꯥꯅ ꯑꯩꯉꯣꯟꯗ ꯑꯗꯨꯝ ꯍꯪꯉꯤꯅꯦ
ꯑꯣ ꯑꯗꯨ ꯄꯥꯟ ꯌꯥꯎꯗ꯭ꯔꯗꯤ ꯌꯥꯗꯦꯌꯦ ꯄꯥꯟ ꯗꯣ ꯁꯥꯕꯒꯤ ꯄ꯭ꯔꯣꯁꯦꯁꯇ ꯂꯩꯌꯦ ꯎꯝ ꯑꯩꯅ ꯍꯥꯏꯅ ꯃꯆꯥꯗꯣ ꯕꯣꯔꯗꯤꯡꯗ ꯂꯧꯔꯨꯔꯒ ꯑꯩ ꯇꯧꯋꯦ ꯑꯩꯅ ꯑꯩ ꯑꯗꯨꯝ ꯇꯧꯍꯜꯂꯛꯑꯅꯨ ꯑꯩ ꯊꯕꯛ ꯌꯥꯝ ꯆꯤꯜꯂꯦ ꯍꯟꯗꯛꯇꯤꯅ ꯍꯥꯏꯈꯤꯕꯅꯦꯕ ꯆꯤꯟꯁꯨ ꯆꯤꯜꯂꯦꯕ
ꯃꯣꯏ ꯉꯥꯏꯍꯥꯛꯇꯪ ꯑꯗꯨꯝ ꯂꯧꯔ ꯇꯧꯕ ꯌꯥꯕꯗꯨꯕꯨ
ꯑꯗꯨꯅꯅꯦ ꯑꯗꯨ ꯈꯪꯗꯦ ꯌꯦꯡꯉꯁꯤ ꯃꯥꯁꯤ ꯅꯥꯍꯥꯟꯃꯨꯛ ꯁꯨꯨ ꯑ ꯂꯥꯡꯃꯩꯗꯣꯡꯗ ꯇꯝꯕꯗꯣ ꯁ꯭ꯀꯨꯜꯗꯩ ꯂꯧꯊꯣꯛ ꯂꯥꯛꯑꯣ ꯀꯥꯏꯅ ꯍꯥꯏ ꯍꯥꯏꯅꯦ ꯗ꯭ꯔꯣꯞ ꯇꯧꯔꯒꯦ ꯀꯥꯏꯅ ꯑꯗꯨꯃꯥꯏ ꯇꯧꯕꯖꯥꯠꯅꯦ ꯃꯥꯁꯦ ꯑꯃꯗꯩ ꯑꯃ ꯍꯣꯡꯕꯁꯦ
ꯃꯥ ꯈꯪꯅꯕ ꯃꯤꯗꯨ ꯂꯩꯇꯕꯕꯨꯗꯤ ꯑꯣꯏꯔꯝꯒꯅꯤ
ꯎꯝ ꯊꯦꯝꯃꯦ ꯍꯥꯏꯕꯅꯤ ꯅꯪꯁꯨ ꯀꯅꯥꯝ ꯈꯪꯅꯄꯣꯟꯣꯟꯇꯦ ꯃꯣꯏꯁꯨ ꯑꯩꯗꯕꯨ ꯃꯤ ꯑꯃꯃꯝ ꯑꯣꯏꯗ ꯌꯥꯗꯦꯅ ꯇꯧꯔ ꯂꯥꯛꯏꯅꯤ ꯑꯗꯨꯃꯥꯏꯅ ꯇꯧꯅꯨ ꯈꯣꯠꯅꯨ ꯍꯥꯏꯔꯦꯌꯦ ꯇꯧꯕꯅꯤ ꯍꯥꯏꯕ
ꯃꯃꯥꯟꯅꯕꯤ ꯑꯅꯤꯒꯨꯝꯕ ꯁꯨꯔꯒ ꯇꯝꯈꯤꯕ ꯑꯣꯏꯔꯒꯗꯤ ꯑꯃꯨꯛꯁꯨ ꯐꯒꯗꯕ
ꯎꯝ ꯑꯗꯨ ꯃꯥꯅ ꯍꯥꯟꯅ ꯐꯦꯟꯁꯤꯌꯔꯗ ꯇꯝꯒꯦ ꯍꯥꯏꯕ ꯖꯥꯠꯅꯦ ꯃꯃꯥꯗ ꯑꯩꯉꯣꯟꯗ ꯑꯗꯨ ꯁꯤꯛꯀꯤ ꯍꯥꯏꯗ꯭ꯔꯦ ꯐꯦꯟꯁꯔ ꯑꯣꯏꯔꯁꯨ ꯀꯩꯁꯨ ꯀꯥꯏꯗꯦꯗꯅ
ꯎꯝ
ꯑꯗꯨ ꯇꯝꯃꯖꯨ ꯑꯗꯣ ꯌꯥꯔꯦ ꯃꯣꯏꯅ ꯑꯗꯣꯝ ꯁꯥꯏꯠꯇꯁꯨ ꯇꯝꯅꯤꯡꯗ꯭ꯔꯦ ꯍꯥꯏꯕꯅꯦꯕ ꯑꯗꯨ ꯁꯣꯝ ꯅꯥꯀꯟꯗ ꯑꯃꯨꯛ ꯌꯦꯡꯉꯁꯦꯅ ꯇꯧꯕꯅꯤ ꯍꯥꯏꯕ
ꯊꯧꯕꯥꯜꯗꯣ
ꯊꯧꯕꯥꯜꯒꯤꯗꯣ ꯐꯩ ꯍꯥꯏꯕꯅꯦꯕ ꯑꯗꯨꯁꯨ ꯆꯦ ꯕꯤꯛꯇꯣꯔꯤ ꯍꯣꯏ ꯁꯀꯨꯜ ꯐꯦꯟꯁꯤꯌꯔꯗ ꯐ꯭ꯔꯤꯗꯒ ꯇꯝꯃꯛꯄꯅꯦꯕ ꯃꯥꯁꯨ
ꯎꯝ ꯃꯣꯏꯁ ꯅꯍꯥꯟ ꯆꯪꯒꯤꯕꯗꯒꯤ ꯁꯨꯡꯊꯦꯡ ꯊꯦꯡꯅꯗ꯭ꯔꯤꯕꯅꯦꯕ
ꯑꯥ ꯑꯗꯨ ꯐꯣꯟꯗꯕꯨꯗꯤ ꯃꯣꯏ ꯑꯅꯤꯔꯛ ꯀꯨꯝꯕ ꯋꯥꯔꯤ ꯁꯥꯔꯕ ꯖꯥꯠꯅꯤ ꯄ꯭ꯔꯦꯛꯇꯤꯀꯦꯟ ꯅꯣꯠꯕꯨꯛꯀ ꯄ꯭ꯔꯦꯛꯇꯤꯀꯦꯜ ꯂꯥꯏꯔꯤꯛꯀ ꯂꯩꯔꯛꯎ ꯍꯥꯏꯌꯦ
ꯎꯝ
ꯑꯗꯨꯃꯥꯏꯅ ꯇꯧꯕꯖꯥꯠꯅꯤ ꯃꯣꯏ ꯑꯅꯤꯒꯤ ꯄꯨꯂꯞ ꯂꯩꯌꯣꯌꯦ ꯑꯩꯅ ꯑꯃꯇꯪꯒꯤ ꯂꯩꯗꯣꯏꯁꯦ ꯑꯅꯤꯃꯛꯀꯤꯔ ꯍꯥꯏꯕ ꯑꯅꯤꯃꯛꯀꯤꯅꯦꯌꯦ
ꯂꯩꯔꯒ ꯄꯤꯗꯤ ꯄꯤꯗ꯭ꯔꯤꯕꯣ
ꯂꯩꯖꯨ ꯂꯩꯗꯔ꯭ꯤꯗ ꯅꯍꯥꯟ ꯂꯩꯒꯦꯟ ꯆꯠꯄ ꯁꯟꯗꯦ ꯉꯝꯗꯦ
ꯎꯝ
ꯕꯨꯛꯁꯇ꯭ꯣꯔꯗꯩꯩ ꯂꯧꯔꯒ ꯇꯧꯒꯗꯕꯅꯤꯅ
ꯎꯝ
ꯀꯌꯥꯃꯨꯛ ꯄꯤꯔꯝꯒꯗꯕꯅꯣ ꯈꯪꯗꯦ ꯑꯩꯉꯣꯟꯗꯁꯨ ꯄꯩꯁꯥꯗꯣ ꯀꯌꯥꯕꯨ ꯁꯨꯔꯤꯕꯅꯣ ꯍꯟꯗꯛꯁꯦ ꯄꯩꯁꯥ ꯃꯆꯤꯠ ꯃꯆꯤꯠ ꯃꯆꯤꯠ ꯈꯔ ꯆꯠ ꯈ꯭ꯔꯦꯕ ꯑꯩꯉꯣꯟꯗꯩꯁꯨ ꯄꯩꯁꯥ ꯌꯥꯝꯃꯝꯗꯧ ꯃꯥꯟꯗꯦ ꯑꯩꯉꯣꯟꯗ ꯂꯩꯔꯤꯁꯦ ꯑꯗꯣ ꯃꯔꯨꯞꯀꯤ ꯄꯩꯁꯥ
ꯃꯣꯏꯕꯅꯤ
ꯃꯔꯨꯞꯀꯤ ꯄꯩꯁꯥꯗꯨꯒ ꯁꯛꯆꯟꯅꯔꯁꯨ ꯌꯥꯏꯗꯅ ꯑꯩꯅ ꯁꯣꯝꯗꯩꯩ ꯁꯤꯖꯤꯟꯅꯗꯣꯏꯅꯤꯅ ꯅꯣꯏ ꯑꯗꯣꯝꯗꯩꯗꯣ ꯄꯤꯈ꯭ꯔꯣꯅ ꯍꯥꯟꯅ ꯑꯗꯣ ꯑꯋꯥꯠ ꯑꯄꯥꯗꯣ ꯍꯥꯞꯅꯔꯁꯦꯅ ꯑꯗꯨꯕꯨ ꯌꯥꯗ꯭ꯔꯒꯗꯤ ꯌꯥꯔꯣꯏ ꯑꯩꯁꯨ ꯄꯩꯁꯥ ꯂꯩꯕ ꯅꯠꯇꯦ ꯄꯩꯁꯥꯗꯣ ꯌꯥꯝ ꯌꯥꯎꯔꯗꯤ ꯂꯩꯕꯤ ꯌꯥꯕ ꯌꯥꯝ ꯌꯥꯎꯕ ꯅꯠꯇꯕꯅꯤꯅ ꯑꯗꯩ ꯄ꯭ꯔꯦꯛꯇꯤꯀꯦꯜ ꯕꯨꯛꯇꯤ ꯇꯥꯡꯁꯨ ꯇꯥꯡꯉꯝꯒꯅꯤ
ꯎꯝ
ꯁꯥꯏꯟꯁꯀꯤꯅꯤꯅ ꯑꯗꯣ ꯃꯣꯏꯒꯤ ꯑꯦꯂꯚꯦꯟꯒꯤ ꯄꯤꯔꯤ ꯂꯥꯏꯔꯤꯛꯇꯨꯕꯨꯗꯤ ꯃꯣꯏꯅ ꯑꯃꯨꯛ ꯀꯣꯟꯅ ꯂꯧꯁꯤꯟꯅꯤ ꯍꯥꯏꯕꯅꯦꯕ
ꯎꯝ ꯗꯥꯏꯃꯟꯒꯤ ꯑꯃ ꯃꯥꯒꯤ ꯑꯃ ꯃꯣꯏ ꯑꯅꯤꯒꯤꯅ
ꯕꯨꯛ ꯑꯗꯨꯒ ꯀꯩꯅꯣꯁꯨ ꯅꯣꯠ ꯕꯨꯛꯁꯨ ꯂꯩꯗꯣꯏꯕ ꯒ꯭ꯔꯥꯐ ꯀꯌꯥꯎꯕꯗꯣ ꯁꯥꯏꯟꯁꯀꯤ
ꯎꯝ
ꯑꯗꯨꯕꯨꯗꯤ ꯃꯣꯏ ꯁ꯭ꯀꯨꯜꯗꯣ ꯐꯖꯅꯗꯤ ꯇꯧꯋꯦ ꯍꯥꯏꯕꯅꯦꯕ ꯁꯥꯇ꯭ꯔꯁꯨ ꯌꯥꯝꯅ ꯇꯝꯗ꯭ꯔꯦꯗꯅꯀꯣ
ꯎꯝ
ꯐꯩ ꯍꯥꯏ
ꯌꯥꯝꯅ ꯇꯝꯗ꯭ꯔꯤꯗꯣ ꯃꯣꯏꯅ ꯌꯥꯝꯅ ꯂꯧꯖꯗ꯭ꯔꯤꯔꯥ ꯅꯠꯇ꯭ꯔꯥ ꯀꯃꯥꯏ ꯇꯧꯔꯤꯅꯣ
ꯎꯝ ꯁꯤꯠꯇꯣ ꯌꯥꯝ ꯂꯧꯗꯕ ꯄꯌꯥꯝ ꯌꯥꯝ ꯌꯥꯝꯁꯤꯜꯂꯒ ꯃꯣꯏ ꯍꯥꯏ ꯀ꯭ꯂꯥꯁꯔꯨꯝ ꯑꯃꯝꯗ ꯁꯤꯛꯁꯇꯤꯗꯩꯩ ꯍꯦꯟꯅ ꯊꯝꯗꯦ ꯍꯥꯏꯕ ꯌꯥꯝ ꯌꯥꯝꯃꯒꯁꯨ ꯖꯨꯠ ꯆꯥꯗꯦ ꯍꯥꯏ
ꯁꯤꯛꯁꯇꯤꯗꯤ ꯑꯗꯨꯝ ꯌꯥꯝꯕꯨ ꯌꯥꯝꯃꯤꯅ ꯑꯗꯨꯝ
ꯑꯗꯣ ꯃꯣꯏ ꯁꯥꯏꯟꯁꯇ ꯈꯇꯪꯗ ꯋꯥꯟ ꯑꯥꯏꯠꯇꯤ ꯆꯅꯤ ꯁꯨꯗ ꯃꯥꯜꯂꯦ ꯑꯗꯥꯏꯅ ꯂꯩ ꯃꯥꯜꯂꯦ
ꯑꯣ ꯁꯦꯛꯁꯟ ꯑꯍꯨꯝꯒꯨꯝꯕ
ꯎꯝ ꯎꯝ ꯑꯔꯠꯁꯨ ꯇꯣꯉꯥꯟꯅ ꯑꯃ ꯂꯩꯗꯣꯏꯅꯦꯕ ꯑꯗ ꯃꯣꯏ ꯁ꯭ꯀꯨꯜꯁꯦ ꯑꯉꯥꯡ ꯃꯆꯥ ꯁ꯭ꯀꯨꯜ ꯁ꯭ꯀꯨꯜꯁꯨ ꯌꯥꯎꯋꯦꯕ ꯑꯩꯗꯤ ꯑꯦꯂꯚꯦꯟ ꯇꯨꯌꯦꯜꯞꯇꯪ ꯑꫭꯏꯔꯕꫭꯏ ꯅꯤꯡꯉꯨꯔꯦ ꯑꯗꯨꯒ ꯑꯉꯥꯡꯒꯤꯁꯨ ꯌꯥꯎꯋꯦ
ꯍꯧꯖꯤꯛꯀꯤ ꯐꯦꯟꯁꯦ ꯍꯥꯏꯁꯤꯗ ꯑꯉꯥꯡꯒꯤ ꯌꯥꯏ ꯅꯠꯇ꯭ꯔꯣꯗꯣ
ꯍꯨꯝ
ꯐꯦꯟꯁꯤ ꯍꯥꯏꯔꯤꯖꯤꯅ ꯑꯦꯂꯕꯦꯟ ꯇꯨꯋꯦꯜꯐ ꯈꯛꯇꯔꯣ
ꯃꯣꯏꯁꯨ ꯑꯉꯥꯡ ꯌꯥꯎꯔꯝꯒꯅꯤ ꯅꯣꯏ ꯀꯥꯎꯟꯁꯤꯂꯤꯡꯒꯤꯒ ꯊꯥꯒꯠꯂꯛꯄꯗꯣ ꯑꯉꯥꯡ ꯌꯥ ꯀ꯭ꯂꯥꯁ ꯅꯥꯏꯟ ꯇꯦꯟ ꯂꫭꯏ ꯌꯥꯎꯋꯦꯕ
ꯎꯝ
ꯑꯗꯨꯃꯥꯏꯅ ꯃꯥꯅ ꯁ꯭ꯀꯨꯜ ꯇꯝꯅꯤꯡꯉꯦ ꯍꯥꯏꯔꯁꯨ ꯂꯦꯞꯇꯅ ꯑꯗꯨꯝ ꯃꯣꯏꯗ ꯑꯗꯨꯝ ꯃꯈꯥ ꯆꯠꯊꯔ ꯇꯝꯃꯛꯄ ꯌꯥꯕ ꯑꯗꯨꯅ ꯇꯝꯃꯝꯃꯁꯨ ꯑꯗꯨꯝ ꯐꯕ ꯑꯗꯨꯅꯦ ꯃꯤꯅ ꯁ꯭ꯀꯨꯜꯗꯣ ꯐꯩꯅꯦ ꯑꯩꯅ ꯑꯂꯥꯡꯃꯩꯗꯣꯡꯗ ꯑꯃꯨꯛ ꯇꯝꯃꯨꯔꯦ ꯑꯗꯒꯤ ꯂꯥꯛꯑꯦ ꯂꯥꯞꯃꯟꯕꯅꯤꯅꯅꯦ ꯃꯥ ꯅꯥꯏꯅ ꯂꯧꯔꯨꯕꯗꯣ ꯋꯥꯅꯗ꯭ꯔꯥ ꯊꯤꯗꯣꯛ ꯊꯤꯟꯖꯤꯅꯒꯗ ꯕꯔꯥꯗ ꯀꯌꯥꯝ ꯀꯌꯥꯝ ꯆꯠꯂꯦ ꯑꯗꯣ ꯁꯤꯒꯤꯁꯤꯗꯤ ꯂꯥꯏꯟꯗ ꯍꯨꯠ ꯑꯔꯥꯛꯄ ꯑꯃꯒꯥꯏꯗ ꯐꯠ ꯂꯪ ꯇꯣꯡꯉꯒ ꯑꯗꯨꯝ ꯌꯧꯔꯦ ꯑꯗꯨꯝ ꯑꯗꯣ ꯕꯔꯥ ꯑꯣꯇꯣꯗꯕꯨꯗꯤ ꯂꯨꯄꯥ ꯅꯤꯐꯨ ꯂꯧꯋꯦ ꯑꯩꯩꯅꯍꯥꯟ ꯇꯣꯉꯀꯞꯗꯨ ꯑꯗꯨꯏꯁꯨ ꯐꯩꯅ ꯂꯝꯕꯤ ꯃꯄꯥꯟꯁꯨ ꯗꯤ ꯅꯨꯡꯗꯤ ꯅꯨꯡꯉꯥꯏꯔꯦ ꯁ꯭ꯀꯨꯜꯒꯤ ꯑꯣꯏꯅ ꯆꯠꯊꯣꯛ ꯆꯠꯁꯤꯟꯒꯤꯅꯤ ꯃꯃꯥ ꯍꯣꯏ ꯃꯄꯥ ꯑꯣꯏꯅ ꯆꯠꯂꯁꯨ ꯑꯗꯨꯝ ꯐꯠ ꯐꯠ ꯐꯠ ꯆꯪ ꯌꯥꯔꯕ ꯂꯝ ꯑꯣꯏꯌꯦꯕ
ꯃꯣꯏꯒꯤ ꯁ꯭ꯀꯨꯜꯗꯨꯅ ꯂꯥꯛꯑꯣꯣꯏ ꯅꯪꯗ ꯑꯦꯂꯕꯦꯟ ꯇꯨꯌꯦ ꯌꯥꯎꯔꯃꯗꯤ ꯉꯥꯏꯖꯗꯦ ꯇꯃ ꯃꯣꯏꯒꯤ ꯂꯥꯡꯃꯩꯗꯣ ꯃꯥꯥꯟ ꯇꯝꯃꯛꯄꯗꯣ ꯑꯦꯂꯚꯦꯟ ꯇꯨꯌꯦꯞ ꯌꯥꯎꯔꯝꯃꯗꯤ ꯑꯗꯨꯝ ꯇꯝꯖ ꯌꯥꯕꯅꯦꯕ
ꯎꯝ ꯎ ꯑꯗꯣ ꯃꯥꯒ ꯊꯪꯅꯕ ꯋꯥꯒꯥꯏꯗꯤ ꯑꯉꯥꯡꯗꯨꯁꯨ ꯃꯣꯏ ꯑꯗꯣꯝꯅ ꯇꯝꯃꯛꯄ ꯑꯣꯏꯕ ꯖꯥꯠꯅꯤꯗ ꯑꯗꯣ ꯇꯤꯟꯗꯤ ꯇꯤꯟꯅ ꯂꯣꯏꯅꯗꯣ ꯍꯧꯖꯤꯛꯄꯨꯗꯤ ꯇꯤꯟꯅꯔꯝꯃꯅꯤ ꯑꯗꯣ ꯑꯆꯥꯄꯣꯠꯁꯨ ꯃꯣꯏ ꯑꯍꯥꯟꯕ ꯄꯨꯁꯟ ꯌꯥꯗꯦꯅ ꯄꯨꯁꯟꯈꯤꯗꯕꯗꯣ ꯂꯣꯏ ꯄꯨꯁꯟꯕ ꯌꯥꯔꯦ ꯍꯥꯏꯕꯅꯦꯕ ꯌꯥꯏ ꯍꯥꯏꯌꯦꯕ ꯑꯗ ꯍꯟꯗꯛ ꯇꯝ ꯂꯩꯔꯁꯨ ꯆꯠꯄ ꯌꯥꯗ꯭ꯔꯥ ꯃꯄꯥꯟꯒꯤ ꯑꯆꯥꯄꯣꯠ ꯍꯥꯏꯅ ꯑꯩꯈꯣꯏꯒꯤ ꯆꯧꯒꯨꯝꯕ ꯂꯩꯗꯅ ꯑꯗꯨꯒꯨꯝꯕꯗꯨꯕꯨ ꯌꯥꯗꯦ ꯍꯥꯏꯕꯅꯤ ꯑꯗꯩꯗꯤ ꯑꯩꯅ ꯈꯪꯅ ꯂꯩꯕꯤꯔꯅꯤꯕ ꯁꯤꯅ ꯁꯤ ꯁꯨꯃꯥꯏꯅ ꯆꯥꯎ ꯁꯤꯅ ꯁꯨꯃꯥꯏꯅ ꯆꯥꯎꯕꯗꯣ
ꯃꯥ ꯃꯣꯏꯒꯤ ꯔꯨꯝ ꯑꯃꯗ ꯃꯤ ꯀꯌꯥ ꯀꯌꯥ ꯂꯩ ꯍꯥꯏꯜꯂꯤꯖꯥꯠꯅꯣ
ꯗ꯭ꯔꯣꯃꯦꯇꯔꯤꯅꯤ ꯄꯨꯂꯞꯅ ꯔꯨꯝꯗꯨ ꯀꯨꯟꯊ꯭ꯔꯥ ꯅꯤꯐꯨ ꯃꯨꯛ ꯆꯟꯕꯤꯗꯣ ꯑꯗꯨꯕꯨꯗꯤꯀꯣ ꯂꯥꯏꯔꯤꯛꯇꯤ ꯑꯗ ꯄꯥꯗꯦ ꯗꯕ ꯃꯣꯏ ꯄꯥꯅꯕ ꯂꯩꯇꯦꯕ ꯑꯣꯡꯂꯤ ꯂꯥꯏꯔꯤꯛꯀ ꯀꯩꯅꯣ ꯊꯝꯕꯝ ꯈꯛꯇꯅꯦ ꯂꯥꯏꯐ ꯄꯥꯐꯝꯗꯤ ꯇꯣꯉꯥꯟꯅ ꯇꯣꯉꯥꯟꯅ ꯔꯤꯗꯤꯡ ꯔꯨꯝ ꯇꯣꯉꯥꯟꯅ ꯊꯝꯃꯦꯕ ꯑꯗꯩ ꯁ꯭ꯀꯨꯜꯒꯤ ꯀ꯭ꯂꯥꯁꯔꯨꯝꯗ ꯂꯣꯏ ꯁꯤꯟꯅꯍꯟꯕ ꯃꯥꯜꯂꯦꯕ ꯑꯗꯨꯒꯤꯗꯤ ꯅꯨꯡꯉꯥꯏꯦ ꯁꯀꯨꯟ ꯑꯗꯨꯝ ꯂꯩꯗꯣꯏꯅꯦ ꯅꯨꯡꯉꯥꯏꯕꯩꯗꯤ ꯌꯥꯝ ꯅꯨꯡꯉꯥꯏꯅꯤꯌꯦ ꯃꯥꯅ ꯑꯍꯝꯕ ꯑꯣꯏꯕꯩ ꯍꯩꯅꯗꯕꯩꯅꯤ
ꯈꯜ ꯂꯩꯔꯒ ꯐꯔꯛꯈꯤꯅꯤ ꯈꯜꯂ ꯑꯗꯨꯒ ꯍꯦꯛ ꯇꯨꯌꯦꯞ ꯂꯣꯏꯔꯀꯥꯟꯗꯅ ꯑꯃꯨꯛ ꯇꯣꯛꯅꯤꯡꯗꯕꯤꯗ ꯑꯃꯨꯛ ꯇꯧꯗꯣꯏꯅꯦꯕ ꯃꯥꯏꯗꯣ
ꯎꯝ ꯎꯝ ꯎꯝ ꯎꯝ ꯄꯨꯡꯖꯤ ꯕꯥꯔꯣꯔꯣ ꯇꯥꯏꯁꯤꯕꯨ ꯊꯝꯃꯒꯦ
ꯊꯔꯥ ꯃꯇꯣꯏꯅꯦ
ꯇꯥꯕ꯭ꯔꯣ
ꯇꯥꯏ ꯇꯥꯏꯌꯦ
ꯑꯥ ꯊꯝꯃꯦ ꯊꯝꯃꯦ
ꯍꯣꯏ ꯍꯣꯏ